ꯇꯥꯔꯕꯣ ꯃꯔꯨ ꯗꯣ ꯈꯒ ꯇꯥꯕꯗꯤ ꯍꯧꯔꯦ ꯑꯁ ꯐꯔꯦ ꯌꯥꯝ ꯐꯔꯦꯍꯦ ꯑꯁꯣꯃꯤ ꯑꯁꯣꯝꯁꯤ ꯑꯁꯣꯝꯁꯨ ꯇꯥꯗꯣꯏ ꯃꯥꯜꯂꯦ ꯏꯃꯝ ꯃꯝꯃꯦ ꯍꯧꯖꯤꯛ
ꯑꯥ
ꯑꯩ ꯃꯝꯗꯤ ꯃꯝꯁꯤꯜꯂꯦ ꯑꯗꯣ ꯎ ꯈꯔ ꯀꯟꯅ ꯇꯥꯎꯁꯤꯅꯦ ꯑꯩꯅ ꯍꯥꯏꯅꯤꯡꯉꯤꯗ ꯑꯗꯨꯅꯦ ꯑꯁ ꯇꯕ꯭ꯔꯣꯍꯦ ꯎꯝ ꯌꯥꯔ ꯑꯣꯏꯕ ꯌꯥꯔꯣꯏ ꯑꯁ ꯈꯔ ꯀꯟꯅ ꯇꯥꯔꯦ ꯐꯅꯤꯌꯦ
ꯎꯝ
ꯑꯩꯈꯣꯏ ꯑꯩꯈꯣꯏ ꯈꯛꯀꯤ ꯅꯠꯇ꯭ꯔꯁꯨ ꯇꯣꯞ ꯐ꯭ꯂꯣꯔꯗ ꯂꯩꯕ ꯃꯤ ꯌꯥꯝ ꯌꯥꯎꯔꯝꯅꯦꯕ ꯑꯁ ꯃꯣꯏꯗꯤ ꯑꯦꯁꯤꯒ ꯍꯥꯞꯄꯝꯕꯅꯤꯗ ꯃꯣꯡꯒꯗꯤ
ꯈꯪ
ꯈꯪ ꯈꯪꯗꯦꯗꯤꯦ ꯑꯩ ꯀꯅꯥ ꯀꯅꯥꯗꯤ ꯈꯪꯗ꯭ꯔꯦ ꯅꯣꯏ ꯅꯣꯏ ꯅꯣꯏꯒꯤꯗꯃꯛ ꯇꯥꯕꯤꯌꯣ ꯍꯥꯏꯕꯅꯤ ꯑꯩꯗꯤ
ꯑꯦꯁ ꯍꯣꯏꯍꯦ ꯇꯥꯎ ꯍꯥꯏꯅꯦꯍꯦ ꯈꯔ ꯀꯟꯅ ꯇꯥꯎ ꯍꯥꯏꯅꯦ ꯑꯩꯅ
ꯂꯩꯔꯤꯕ ꯑꯅꯤꯗꯨꯒꯤꯗꯁꯨ
ꯌꯥ ꯌꯥꯗ꯭ꯔꯦꯕ ꯑꯁ ꯍꯣꯔꯦꯟ ꯅꯨꯡꯗꯥꯡꯗꯤ ꯅꯪ ꯊꯣꯡꯗꯣꯏ ꯅꯠꯇ꯭ꯔꯣ ꯌꯨꯝꯗꯅ ꯃꯔꯣꯜ ꯑꯃ ꯑꯩ ꯊꯣꯡꯈꯅꯤ ꯉꯔꯥꯡ ꯅꯨꯡꯗꯥꯡꯗ ꯑꯩ ꯆꯥꯛꯇꯣ ꯑꯌꯨꯛ ꯀꯩꯀꯥꯗ ꯆꯥꯛ ꯌꯥꯝ ꯆꯥꯅꯗꯦꯕ ꯑꯥ
ꯑꯗꯨꯒꯤ ꯑꯩꯅ ꯆꯥꯛꯇꯣ ꯈꯤꯇꯪ
ꯑꯗꯨꯒꯤꯗ ꯈꯤꯇꯪ ꯌꯥꯝ ꯈꯤꯇꯪ ꯌꯥꯝ ꯍꯥꯏꯁ ꯀꯩꯁꯨ ꯍꯥꯟꯅ ꯊꯣꯡꯕ ꯆꯥꯡꯗꯤ ꯅꯠꯇꯦꯕ ꯑꯗꯨ ꯈꯤꯇꯪ ꯍꯟꯊꯔꯒ ꯊꯣꯡꯉꯦ ꯑꯗꯨꯁꯨ ꯌꯥꯝ ꯆꯥꯟꯅ ꯈꯤꯇꯪ ꯈꯤꯇꯪ ꯆꯥꯅꯊꯣꯛꯈ꯭ꯔꯦ ꯊꯕꯤ ꯇꯣꯏꯅ ꯈꯔ ꯈꯔ ꯆꯥꯅꯔꯛꯑꯦ ꯍꯣꯏꯗ ꯅꯪ ꯊꯣꯡꯕꯤꯅꯤꯡꯉꯥꯏ ꯅꯪ ꯂꯩꯕꯗꯤ ꯌꯥꯝ ꯐꯔꯦ ꯅꯪ ꯂꯩꯔꯝꯗꯗꯤ ꯑꯦꯁ ꯑꯅꯤꯗꯣ ꯆꯥꯛ ꯆꯥꯔꯣꯏ ꯀꯩꯅꯣ
ꯑꯔ
ꯅꯥꯔꯁꯨ ꯈꯤꯇꯪ ꯑꯀꯟꯕ ꯑꯃꯅꯤ ꯌꯥꯎꯕ ꯌꯥꯝ ꯐꯩ ꯈꯜꯂꯤ ꯅꯣꯏ ꯑꯍꯨꯝꯃꯛ ꯄꯨꯂꯞ ꯅꯥꯔꯁꯨ ꯑꯗꯨꯁꯨ ꯕꯦꯔꯥꯅꯤ
ꯑꯥ
ꯆꯥꯡ ꯅꯥ ꯅꯥꯕꯁꯦ ꯑꯩꯅ ꯍꯥꯟꯅ ꯅꯥꯈ꯭ꯔꯒ ꯑꯩꯅ ꯈꯔ ꯐꯔ ꯇꯔꯛꯄꯅꯦꯕ ꯑ ꯑꯗꯨ ꯅꯪꯅ ꯑꯃꯨꯛꯀ ꯃꯇꯦꯡ ꯑꯗꯨꯒꯤ ꯄꯥꯡ ꯑꯍꯨꯝ ꯑꯍꯨꯝꯃꯛ ꯅꯥꯔꯗꯤ ꯑꯁ ꯊꯤ ꯍꯦꯟꯅ ꯋꯥꯗꯣꯏꯅꯤꯅꯦ
ꯑꯁ
ꯋꯥꯕꯕ ꯑꯩꯈꯣꯏ ꯑꯍꯨꯝ ꯄꯨꯂꯞ ꯂꯣꯏꯔꯦ ꯂꯣꯏꯔꯦ ꯑꯗꯨꯗꯤ ꯑꯩ ꯂꯥꯛꯄ ꯇꯥꯔꯦ ꯀꯩꯅꯣ
ꯅꯪꯁꯨ ꯄꯥꯎ ꯋꯥꯅꯤ ꯁꯤ ꯂꯩꯔꯗꯤ
ꯅ ꯅꯣꯏ ꯅꯣꯏ ꯑꯍꯨꯝꯅ ꯃꯇꯦꯡ ꯄꯥꯡꯕꯤꯅꯤꯡꯉꯥꯏ ꯑ ꯑꯩꯈꯣꯏꯗꯤ ꯀꯥꯏꯗꯦ ꯍ
ꯅꯣꯡꯁꯦ ꯀꯟꯅ
ꯇꯥꯗ꯭ꯔꯣꯕꯣ ꯑꯃꯨꯛꯀ ꯑꯁ
ꯇꯔ ꯗ꯭ꯔꯣꯞ ꯑꯃꯅꯤ ꯑꯃꯅꯤ ꯇꯧꯔ ꯁꯨꯝ ꯊꯣꯛꯏ ꯖꯝ ꯖꯝ ꯖꯝ ꯇꯥꯗꯦ
ꯎꯝꯝ
ꯇꯥꯍꯟꯅꯤꯡꯉꯤꯕ ꯆꯥꯡꯗꯨꯒ
ꯈꯦꯟꯅꯩ ꯑ ꯏ ꯏ ꯑꯁ ꯅꯣꯡꯖꯨ ꯑꯩꯇꯩꯗꯤ ꯇꯥꯗꯦꯗ
ꯑ ꯊꯥꯗꯦ
ꯇꯥꯗꯦ
ꯃꯁꯤꯡ ꯊꯤꯕ ꯌꯥꯏ ꯀꯩꯅꫭ
ꯑꯁꯤ ꯃꯁꯤꯡ ꯊꯤꯕ ꯌꯥꯏ ꯀꯩꯅꯣ ꯇꯥꯏꯃꯤꯡꯁꯨ ꯂꯩ
ꯑꯁ ꯌꯨꯝꯗꯅ ꯃꯔꯣ ꯑꯃ ꯅꯣꯡꯃ ꯎ ꯇꯥꯏ ꯍꯥꯏ ꯀꯣꯏꯕꯅꯒ ꯃꯔꯣ ꯆꯠꯅꯔꯤꯕ ꯃꯣꯏ ꯃꯌꯥꯝ ꯎꯕꯗ ꯀꯣꯏ ꯆꯠꯅꯤꯡꯏ
ꯎꯝ ꯑꯁ
ꯅꯣꯏ ꯊꯣꯂꯥꯏꯗꯤ ꯀꫭꯏ ꯆꯠꯂꯨꯁꯦ ꯌꯥꯗꯦꯍꯦ
ꯍꯣꯏ ꯚꯥꯏ ꯑꯩ ꯍꯪꯅꯔꯤꯅꯦ ꯆꯠꯁꯦꯅ ꯄ꯭ꯂꯥꯟ ꯄ꯭ꯂꯥꯟ ꯈꯔ ꯁꯦꯝꯃꯝꯃꯤꯅꯦꯅꯦ
ꯑꯥ
ꯑꯗꯨ
ꯀꯥꯡ ꯀꯥꯡꯗꯁꯨ ꯀꯣꯏꯕ ꯆꯠꯁꯤ ꯍꯥꯏꯔꯝꯃꯤ ꯃꯥ
ꯑꯥ
ꯀꯥꯡ ꯅꯨꯃꯤꯠ ꯑꯗꫭ ꯌꯥꯡꯉꯁꯤ ꯈꯔ ꯅꯩꯈꯥꯏ ꯌꯥꯔꯦꯅ ꯅꯩꯈꯥꯏꯔꯁꯤ ꯁꯦ ꯂꯩꯩꯈꯥꯏꯗꯗꯤ ꯀꯩꯅꯣ ꯊꯣꯛꯑꯒ
ꯑꯩ ꯈꯔ ꯈꯔ ꯂꯥꯞꯅ ꯆꯤꯡꯗ ꯀꯣꯏꯕ ꯆꯠꯅꯤꯡꯉꯦ ꯑꯗꯨꯗ ꯑꯩ
ꯆꯠꯅꯤꯡ ꯎꯄꯥꯏ ꯂꯩꯇꯕꯩ ꯇꯧꯕꯅꯤ ꯑꯁꯥ ꯀꫭꯏꯔꯨꯁꯦ ꯀꯩꯅꯣ ꯑꯗꯨ ꯑꯁ ꯑꯂꯥꯞꯄꯗꯤ ꯆꯠꯄ ꯌꯥꯔꯣꯏꯅꯦ ꯑꯂꯞ ꯑꯁ ꯑꯩꯗꯤ ꯑꯂꯞꯄ ꯅꯠꯇ꯭ꯔꯁꯨ ꯀꯣꯏꯕꯝ ꯌꯥꯝ ꯂꯩꯕꯅꯦ ꯍꯦ ꯍꯣꯏ ꯃꯗꫭ ꯅꯪꯒ ꯆꯠꯁꯦ
ꯎꯝ
ꯑꯗꯣ ꯑꯁ ꯃꯥꯜꯂꯤꯅꯦ ꯃꯥꯕꯨꯁꯨ ꯑꯁꯦꯡꯅꯦꯃ ꯍꯥꯏꯔꯝꯕꯅꯦꯕ ꯑꯗꯨ ꯃꯥ ꯊꯕꯛ
ꯑꯥ
ꯇꯥꫪꯦ ꯑꯩ ꯍꯥꯟꯊꫭꯑꯒꯦ ꯌꯥꯔꯝꯅꯤ ꯊꫭꯛꯇꯤ ꯊꯣꯛꯀꯅꯤ ꯇ꯭ꯋꯦꯟꯇꯤ ꯑꯗꯨꯋꯥꯏ ꯍꯥꯏꯌꯦꯕ ꯑꯩꯗꯤ ꯋꯥꯜ ꯀꯞꯁꯨ ꯋꯥꯜ ꯀꯞꯇꯤ ꯑꯩ ꯁꯤꯗ ꯌꯥꯎꯔꯅꯤ ꯑꯦꯡꯗꯤ ꯋꯥꯔꯜ ꯀꯞ ꯂꯣꯏꯗꯉꯥꯏ ꯊꯣꯛꯁꯦ ꯎ ꯌꯦꯡꯕꯅꯗꯤꯅꯨꯡꯗꯤ ꯅꯨꯡꯉꯥꯏꯕꯅꯤ ꯑꯗꯨꯅꯤ ꯅꯪ ꯁꯚꯦꯟꯇꯤꯟ ꯍꯥꯏꯕ ꯅꯠꯇ꯭ꯔꯣ ꯌꯖꯨꯟ ꯁꯦ ꯊꯥꯔꯇꯤꯟꯗ ꯂꯣꯏꯔꯦꯕꯒꯌꯥꯝ ꯑꯥ
ꯑꯗꯣ
ꯑ ꯊꯣꯛꯄꯁꯦ ꯊꯣꯛꯇ꯭ꯔꯤꯉꯩꯗ꯭ꯔꯤ ꯀꯦꯟꯗꯤ ꯇꯥꯛꯑꯗꯤ ꯍ ꯊꯣꯛꯛꯇꯅꯦ ꯑꯗꯨꯗꯤ ꯔꯨꯝ ꯑꯅꯧꯕꯗ ꯇꯧꯔꯗꯕꯅꯤ ꯀꯩꯅꯣ ꯈꯥꯏ ꯑꯗꯣ ꯋꯥ ꯀꯀ ꯂꯩ ꯏꯁꯀ꯭ꯔꯤꯅꯤꯡ ꯑꯦ ꯏꯁꯀ꯭ꯔꯤꯅꯤꯡ ꯌꯥꯝꯡꯉꯆꯔꯕꯣꯅ ꯏꯁꯀꯅꯤ ꯋꯥꯔꯜ ꯀꯞ ꯏꯁꯀ꯭ꯔꯤꯅꯤꯡꯒ ꯇꯧꯕꯗꯣ ꯃꯣꯏ ꯄꯥꯒ
ꯌꯦ ꯆꯠꯨꯕꯤꯌꯦꯦ ꯑꯗꯨꯝ ꯇꯪꯗ
ꯑꯗꯨ ꯑꯗꯨ ꯆꯠꯂꯨꯁꯍꯦ ꯋꯥꯔꯜ ꯀꯞꯀꯤ ꯅꯣꯏ ꯊꯣꯛꯇ꯭ꯔꯤꯉꯥꯏ ꯍꯥ ꯊꯣꯛꯇ꯭ꯔꯤꯉꯩ ꯃꯃꯥ ꯑꯥ ꯍꯣꯏꯅꯦ ꯑꯁ ꯆꯪꯗꯣꯏꯅꯦ ꯀꯩꯅꯣ
ꯅꯅꯨꯡ ꯑꯨꯅꯤꯍꯦ ꯑꯃ ꯁꯣꯠ ꯑꯃꯃꯝꯒ ꯆꯤꯡꯉꯒ
ꯑꯥ ꯑꯗꯨꯒ ꯃꯣꯏ ꯃꯤꯅ ꯂꯥꯎꯔꯛꯄꯗꯣ ꯃꯤ ꯌꯥꯝ ꯅꯥ ꯑꯗꯨꯗꯗꯤ ꯑꯁ ꯊꯤ ꯅꯨꯡꯉꯥꯏꯕ ꯁꯄꯣꯠꯧꯅ ꯍꯧꯖꯤꯦ ꯊꯤ ꯅꯨꯡꯉꯥꯏꯕ ꯑꯩꯈꯣꯏ ꯃꯤ ꯉꯃꯣꯏ ꯃꯤ ꯇꯤꯝ ꯑꯅꯤ ꯂꯩꯕꯅꯤꯅ ꯑꯗꯨ ꯅꯦꯦꯕ ꯑꯦꯁ ꯊꯤ ꯅꯨꯡꯉꯥꯏꯅꯤꯍꯦ ꯇꯧꯁꯦ ꯑꯗꯨꯃꯥꯏꯅ
ꯀꯩꯅꯣ ꯃꯦꯠꯁꯅꯅꯨꯡ ꯍꯥꯏꯗꯣꯏꯁꯦ ꯄꯣꯔꯇꯨꯒꯥꯜꯒꯨꯝꯕ ꯇꯥꯕ ꯑꯗꯩ ꯏꯁꯄꯦꯟꯒꯨꯝꯕ
ꯍ ꯐꯖꯩ ꯐꯖꯩ ꯑꯔꯖꯦꯟꯇꯤꯅꯥꯒꯨꯝꯕ ꯕ꯭ꯔꯥꯖꯤꯜ ꯑ ꯍꯣꯏ ꯑꯗꯨꯅꯦ ꯑꯗꯨꯅꯦ ꯍꯣ ꯍꯣꯏ ꯑꯗꯨ ꯃꯣꯏ ꯃꯣꯏ ꯃꯣꯏ ꯃꯔꯛꯇꯗꯤ ꯑꯃꯗꯤ ꯆꯠꯁꯦꯍꯦ ꯌꯥꯔꯗꯤ꯫ ꯅꯣꯏ ꯃꯇꯝ ꯆꯥꯔꯝ ꯃꯗꯤ ꯍꯥ ꯍꯣꯏꯗ ꯎꯝ ꯆꯠꯂꯨꯁꯦ ꯆꯠꯂꯨꯁꯦ ꯑꯗꯨꯗ ꯑꯣꯏꯗꯤ ꯎꯝ
ꯅꯨꯡꯇꯤꯒꯤ ꯆꯠꯇꯧꯁꯨ ꯅꯠꯇꯦ ꯅꯣꯡꯐꯥꯗꯣꯛ ꯆꯠꯄꯨ ꯍꯥ ꯑ ꯑꯗꯨꯅꯦ꯫ ꯑꯃ ꯆꯠꯂꯨꯁꯦ꯫ ꯑꯩ ꯅꯩ ꯌꯥꯔꯦꯍꯦ꯫ ꯍꯣꯏ ꯀꯦꯅꯤꯗꯤꯗꯤ ꯃꯥ ꯀꯩꯗꯧꯉꯥꯏ ꯊꯣꯛꯑꯗꯣꯏꯅꯣ
ꯀꯦꯟꯗꯤ
ꯀꯦꯟꯗꯤ ꯃꯥ ꯁꯤꯗ ꯃꯥꯁꯇꯔ ꯐꯪꯉꯗꯤ ꯇꯧꯅꯤꯅ ꯇꯧꯔꯝꯕꯅꯦ꯫ ꯑꯥ
ꯑꯗꯨ
ꯑꯗꯨ ꯐꯪꯗꯧ ꯃꯥꯟꯗ꯭ꯔꯦ ꯃꯍꯥꯛꯇꯣ ꯌꯥꯝ ꯅꯦꯝꯃꯦꯅ꯫ ꯑꯁꯆꯥ ꯑꯗꯨ ꯅꯣꯏ ꯅꯣꯏꯅꯤ ꯊꯣꯛꯃꯤꯟꯅꯗꯣꯏ ꯅꯠꯇ꯭ꯔꯣ ꯃꯁꯨ ꯑꯦꯝ ꯌꯨ ꯐꯪꯉꯗꯤ ꯑꯦꯝ ꯌꯨꯗ ꯇꯧꯅꯤꯅ ꯍꯥꯏꯌꯦ ꯑꯣ꯫ ꯀꯤ ꯍꯍ ꯍ
ꯀꯥꯏ ꯀꯦꯟꯗꯤ ꯄꯩꯁꯥ ꯌꯥꯝ ꯄꯥꯏꯕꯅꯦꯍꯦ꯫
ꯄꯥꯏꯔꯝꯅꯤ ꯀꯩꯅꯣ꯫
ꯃꯤ ꯃꯃꯥ ꯃꯄꯥ ꯑꯣꯖꯥ ꯂꯣꯏ ꯑꯣꯏꯕꯅꯦ꯫
ꯑꯣ ꯑꯆꯥ ꯑꯁꯤꯁ ꯑꯃꯗꯨꯔꯣ ꯀꯩꯩꯅꯣ ꯁꯦꯟꯇ꯭ꯔꯦꯜꯒꯤ
ꯑ ꯁꯦꯟ ꯁꯦꯟꯇ꯭ꯔꯦꯜꯒꯤꯗꯤ ꯅꯠꯇꯦ ꯇꯁ
ꯁꯦꯟꯇ꯭ꯔꯦꯜ ꯒꯤꯗꯤ ꯅꯠꯇꯦ ꯑꯣ ꯑꯣ ꯒꯣ ꯒꯣꯃꯦꯟꯒꯤ ꯑꯣ ꯑꯣ꯫ ꯐꯩꯅꯦ ꯐꯩꯅꯦ ꯑꯦꯁ
ꯑ ꯇꯣꯂꯣꯞ ꯀꯥ ꯆꯥꯎꯕ-'
ꯑꯖ ꯆꯥꯎꯕꯅꯤꯍꯦ꯫ ꯑꯣꯖꯥ ꯍꯥꯏꯕ ꯋꯥꯅꯦ ꯑꯁ ꯒꯕꯔꯃꯦꯟꯒ ꯄ꯭ꯔꯥꯏꯚꯦꯠ ꯀꯝꯄꯤꯌꯔ ꯇꯧꯕ ꯁꯨꯛꯌꯥ ꯌꯥꯗꯉꯣ ꯒꯕꯔꯃꯦꯟ ꯈꯨꯠꯆꯥꯎꯗꯨꯒ꯫
ꯌꯥꯗꯦ ꯑꯗꯩ ꯃꯣꯏ
ꯑꯗꯩ ꯃꯣꯏ ꯑꯗꯨꯝ ꯊꯥꯏꯅꯗꯒꯤ ꯍꯥꯏꯗꯤ ꯃꯣꯏ ꯀꯩꯅꯣ ꯃꯣꯏ ꯒ꯭ꯔꯥꯟ ꯐꯥꯗꯔ ꯍꯣꯏ ꯑꯗꯨ ꯑꯗꯥ ꯑꯗꯨꯝ ꯍꯥꯛꯇꯛꯇꯒꯤ ꯑꯗꯨꯝ ꯅꯨꯡꯉꯥꯏꯔꯛꯄ ꯏꯃꯨꯡꯅꯦꯕ, ꯑ ꯫ ꯑꯣꯍꯣ ꯍꯩꯠ ꯀꯩꯅꯣ ꯑꯖ ꯀꯩꯅꯣ ꯌꯥ ꯌꯥꯔꯝꯅꯤ꯫ ꯎꯝ ꯑꯗꯨ ꯃꯥꯗꯤ ꯃꯥꯗꯤ ꯁꯤ ꯇꯧꯅꯤꯡꯉꯦ ꯑꯗꯨꯝ ꯇꯧꯕꯤ ꯑꯩꯏꯗ ꯑꯗꯨꯗꯤ ꯑꯥ
ꯑꯥ
ꯊꯕꯛ ꯉꯥꯛꯇꯪꯅꯤ ꯇꯧꯕ ꯌꯥꯏꯅꯦ ꯃꯇꯝ ꯂꯦꯟꯕ ꯌꯥꯔꯤꯌꯦ ꯃꯥꯗꯤꯗꯤ ꯍꯣꯏꯅꯦ ꯑꯗꯨ ꯃꯇꯝ ꯂꯦꯜꯂꯤꯉꯩꯗꯅ ꯈꯪꯗꯤ ꯐꯨꯠꯕꯣꯜ ꯌꯥꯝ ꯁꯥꯟꯅꯅꯤꯡꯉꯤ ꯃꯥꯁꯨ ꯑꯩꯈꯣꯏ ꯀꯦꯞꯇꯦꯟ ꯂꯩꯔꯤꯅꯣ ꯄꯥꯝꯕꯅꯦ ꯍꯩꯇ ꯍꯩꯇꯕ ꯄ꯭ꯔꯣꯐꯦꯁꯟ ꯁꯦꯝꯕ ꯌꯥꯝ ꯍꯩ ꯍꯣꯏ ꯀꯩꯅꯣ ꯑꯗꯨꯏꯗ ꯅꯍꯥꯟ ꯁꯥꯟꯅꯕꯗꯣ ꯑ
ꯑ ꯅꯣꯏ ꯇꯣ ꯅꯃꯦꯟ ꯊꯣꯀꯄꯥꯗꯣ
ꯑꯥ ꯅ ꯈꯥꯏ ꯕꯅꯦ ꯃꯅꯥ
ꯌꯥꯕꯅꯦ
ꯌꯥ ꯑꯣ ꯚꯥꯏ ꯃꯇꯝ ꯇꯥ ꯃꯥꯜꯂꯦ ꯊꯝꯃꯣ ꯀꯣꯟꯅ ꯑꯃꯨꯛ ꯇꯧꯁꯤ ꯑꯣꯀꯦ
ꯊꯤꯖꯤꯜꯂꯣ ꯊꯝꯖꯜꯂꯣ